ꯍꯜꯂꯣ ꯑ ꯇꯥꯏꯌꯦ ꯅꯨꯡꯉꯥꯏꯔꯤꯕ ꯅꯪꯕ
ꯅꯨꯡꯉꯥꯏꯔꯤꯌꯦꯦ ꯀꯃꯥꯏ ꯀꯃꯥꯏꯅ ꯇꯧꯔꯤꯒꯦ ꯀꯨꯏꯔꯦ ꯄꯥꯎ ꯐꯥꯎꯅꯗꯕ꯫
ꯐꯥꯎꯅꯗꯕꯗ ꯀꯔꯦ꯫ ꯀꯩ ꯀꯩ ꯍꯣꯠꯅꯔꯤꯒꯦ ꯅꯪꯕꯣ꯫
ꯑꯗꯨꯝ ꯍꯥꯟꯅꯒꯤ ꯑꯗꯨꯝ ꯍꯥꯃꯨ ꯍꯥꯃꯨ ꯂꯩꯔꯤꯗ ꯎꯅꯗꯕꯁꯨ ꯀꯨꯏꯔꯦ ꯊꯥꯏꯅ ꯅꯨꯡꯇꯤꯒꯤ ꯎꯅꯔꯝꯕꯗꯨꯣ ꯍꯧꯖꯤꯛꯇꯤ ꯎꯅꯒꯦꯒ ꯐꯪꯈꯤꯗ꯭ꯔꯦ ꯄꯥꯎ ꯐꯥꯎꯅꯕꯁꯨ ꯍꯟꯗꯛꯇꯤ ꯅꯦꯠ ꯀꯩꯀꯥ ꯊꯤꯟꯈꯤꯕꯁꯤꯗ ꯐꯥꯎꯅꯈꯤꯗꯕꯁꯨ ꯀꯨꯏꯔꯥꯏ ꯊꯥꯏ ꯅ ꯑꯩꯈꯣꯏꯅ ꯃꯃꯥꯡꯉꯩ ꯅꯨꯡꯇꯤꯒꯤ ꯎꯅꯕ ꯅꯨꯡꯇꯤꯒꯤ ꯎꯅꯔꯤꯀꯥꯟꯗꯤ ꯀꯔꯤꯝ ꯈꯜꯂꯝꯗꯕ ꯄꯪꯄꯨꯟꯗ ꯄꯨꯟꯕꯒꯤ ꯑꯩꯈꯣꯏ ꯃꯁꯦꯟ ꯄꯪꯅꯨꯡꯗ ꯅꯨꯡꯉꯥꯏꯔꯒ ꯂꯩꯈꯤꯕ ꯃꯇꯝꯗ ꯅꯨꯡꯉꯥꯏꯕꯅꯦ ꯍꯧꯖꯤꯛꯇꯤ ꯑꯗꯨꯃꯥꯏꯅꯁꯨ ꯍꯥꯏꯗꯤ ꯅꯨꯡꯇꯤꯒꯤ ꯊꯕꯛꯇꯣ ꯆꯠꯃꯤꯟꯅꯗ꯭ꯔꯕꯅꯤꯅ ꯑꯩꯈꯣꯏ ꯄꯨꯟꯕꯁꯨ ꯐꯪꯗ꯭ꯔꯦ ꯆꯥꯃꯤꯟꯅꯕꯁꯨ ꯐꯪꯗ꯭ꯔꯦ ꯍꯥꯟꯅ ꯅꯨꯡꯉꯥꯏꯕꯒꯨꯝ ꯂꯥꯡꯕꯒꯨꯝ ꯍꯧꯖꯤꯛꯇꯤ ꯂꯥꯡꯕꯁꯨ ꯐꯪꯗ꯭ꯔꯦ ꯇꯧꯔꯤꯁꯦ ꯐꯣꯟꯗ ꯁꯨꯃꯥꯏꯅ ꯋꯥꯔꯤ ꯁꯥꯟꯅꯕ ꯅꯠꯇꯅ ꯎꯄꯥꯏꯁꯨ ꯂꯩꯇ꯭ꯔꯦ ꯅꯪꯒꯁꯨ ꯀꯨꯏꯔꯦ ꯄꯥꯎ ꯐꯥꯎꯅꯗꯕ ꯍꯥꯏꯗꯅ ꯑꯩꯁꯦ ꯁꯨꯝ ꯅꯪ ꯅꯤꯡꯁꯤꯡꯉꯛꯇ ꯑꯗꯨꯅ ꯉꯁꯤ ꯀꯣꯜ ꯇꯧꯔꯛꯏꯁꯤꯅꯤ ꯅꯈꯣꯟ ꯅꯋꯥꯒ ꯑꯝꯇ ꯇꯥꯒꯗꯕ ꯀꯨꯏꯔꯦ ꯑꯅꯥ ꯑꯌꯦꯛ ꯌꯥꯎꯗꯕ ꯅꯠꯇ꯭ꯔꯣ
ꯌꯥꯎꯗꯌꯦ ꯑꯅꯥ ꯑꯌꯦꯛꯄꯨ ꯑ ꯑꯅꯥ ꯑꯌꯦꯛꯛꯇꯤ ꯌꯥꯎꯗꯌꯦ ꯍꯧꯖꯤꯛꯀꯥꯟꯗꯤ ꯑꯗꯣ ꯀꯔꯤꯝ ꯈꯜꯂꯨꯅꯣꯗ ꯎꯅꯗ꯭ꯔꯦꯅ ꯍꯧꯖꯤꯛꯀꯥꯟꯗꯤ ꯏꯟꯇꯔꯅꯦꯠꯀꯤ ꯃꯇꯝꯅꯤꯅ ꯌꯥꯝꯅ ꯂꯥꯞꯅ ꯂꯩꯅꯔꯁꯨ ꯑꯗꯨꯝ ꯅꯛꯅꯔꯤꯁ ꯅꯛꯅꯅ ꯂꯩꯔꯕꯒ ꯆꯞ ꯃꯥꯟꯅꯔꯕꯅꯤꯗ ꯀꯔꯤꯝ ꯈꯜꯂꯨꯅꯣ꯫
ꯍꯣꯏꯌꯦ ꯑꯗꯨꯕꯨꯗꯤ ꯍꯥꯏꯌꯣ ꯍꯥꯏꯌꯣ
ꯄꯥꯎ ꯍꯧꯥꯎꯅꯔꯒ ꯂꯣꯏꯔꯦ ꯅꯠꯇ꯭ꯔꯥꯅꯦ
ꯃꯥꯅꯦ ꯃꯥꯅꯦ ꯚꯤꯗꯤꯑꯣ ꯀꯣꯜ ꯀꯩꯀꯥ ꯑꯗꯒꯤꯗꯤ ꯐꯣꯟ ꯂꯩꯔꯤꯕꯅꯤꯅ ꯁꯤꯒꯤꯗꯤ ꯌꯥꯝ ꯅꯨꯡꯉꯥꯏꯔꯦ ꯍꯥꯏꯇꯥꯔꯦ ꯂꯥꯞꯅ ꯂꯩꯅꯔꯁꯨ ꯑꯗꯨꯝ ꯀꯔꯤ ꯍꯥꯏꯗꯤꯛ ꯁꯛꯇ ꯑꯑꯣꯟꯕ ꯂꯥꯛꯑꯁꯨ ꯑꯗꯨꯝ ꯈꯪꯅꯔꯦ ꯍꯥꯏꯗꯨꯅꯤ ꯊꯥꯏꯅꯉꯩ ꯃꯃꯥꯡꯉꯩꯗꯗꯤ ꯆꯍꯤ--꫰ ꯀꯌꯥ ꯑꯃ ꯎꯅꯕꯗ ꯃꯁꯛ ꯈꯪꯅꯗꯦꯒ ꯍꯥꯏꯅꯔꯔꯤꯦ ꯑꯗꯣ ꯍꯧꯖꯤꯛ ꯀꯤ ꯃꯇꯝꯁꯤꯗꯗꯤ ꯑꯗꯨꯃꯥꯏꯅꯒꯕꯨꯗꯤ ꯇꯧꯗ꯭ꯔꯦ ꯀꯩꯁꯨ ꯅꯠꯇ꯭ꯔꯥ
ꯃꯥꯅꯦ ꯃꯥꯅꯦ ꯌꯦꯡꯉꯨꯅꯦ ꯍꯧꯖꯤꯛꯀꯥꯟꯗꯤ ꯏꯟꯇꯔꯅꯦꯠꯀꯤ ꯃꯇꯝ ꯑꯗꯩꯗꯤ ꯁꯤꯒꯨꯝꯕ ꯁꯣꯁꯦꯜ ꯃꯦꯗꯤꯌꯥ ꯀꯔꯤ ꯀꯔꯥ ꯃꯌꯥꯝ ꯆꯥꯎꯈꯠꯂꯛꯑꯕꯅꯤꯅ ꯑꯩꯈꯣꯏꯒꯤ ꯂꯥꯏꯔꯤꯛ ꯇꯝꯕꯗꯁꯨ ꯉꯥꯏꯔꯦ ꯁ꯭ꯀꯨꯜ ꯆꯠꯇ꯭ꯔꯁꯨ ꯑꯣꯟꯂꯥꯏꯟ ꯀ꯭ꯂꯥꯁꯇ ꯑꯗꯨꯝ ꯇꯧꯔꯒ ꯃꯌꯥꯝ ꯂꯣꯏꯅꯃꯛ ꯑ ꯄꯨꯟꯕ ꯈꯣꯠꯄ ꯃꯌꯥꯝ ꯂꯣꯏꯅꯃꯛ ꯌꯥꯔꯦꯗꯅ ꯁꯦ ꯁꯤ ꯀꯌꯥꯗ ꯅꯨꯡꯉꯥꯏꯈ꯭ꯔꯕꯅꯣ ꯏꯟꯇꯔꯅꯦꯠꯁꯤꯅ ꯃꯔꯝ ꯑꯣꯏꯔꯒ
ꯃꯥꯅꯤ ꯃꯥꯅꯤ ꯉ ꯆ ꯐꯪꯗꯕ ꯑꯗꯨꯃꯛ ꯉꯥꯏꯔꯦ ꯑꯗꯨꯕꯨ ꯍꯣꯏ ꯍꯧꯖꯤꯛ ꯍꯧꯖꯤꯛꯀꯤ ꯃꯇꯝꯁꯤꯗꯗꯤ ꯇꯁꯦꯡꯅ ꯊꯣꯛꯂꯛꯏꯕ ꯑꯅꯧꯕ ꯑꯗꯒꯤꯗꯤ ꯏꯟꯇꯔꯅꯦꯠꯀꯤ ꯃꯈꯜ ꯃꯈꯜ ꯍꯥꯏꯗꯤ ꯑꯩꯈꯣꯏꯗ ꯃꯇꯦꯡ ꯑꯣꯏꯕ ꯌꯥꯕ ꯃꯌꯥꯝ ꯊꯣꯛꯂꯛ ꯄꯁꯤꯅꯁꯨ ꯑꯩꯈꯣꯏꯒꯤ ꯅꯣꯡꯃꯒꯤ ꯊꯕꯛꯇ ꯀꯌꯥꯃꯨꯛ ꯀꯥꯟꯅꯕ ꯄꯤꯔꯤꯕꯅꯤ ꯍꯥꯏꯕꯗꯤ ꯑꯩꯈꯣꯏꯅ ꯈꯨꯗꯛꯇ ꯊꯤꯕꯗ ꯍꯥꯏꯗꯤ ꯐꯪꯉꯝꯗꯕ ꯍꯥꯟꯅ ꯊꯥꯏꯅ ꯃꯇꯝ ꯀꯨꯏꯅ ꯆꯪꯕ ꯊꯕꯛ ꯑꯗꯨꯣ ꯍꯧꯖꯤꯛꯇꯤ ꯈꯨꯗꯛꯇ ꯃꯇꯝ ꯈꯔ ꯍꯥꯏꯗꯤ ꯃꯇꯝ ꯈꯔꯒꯤ ꯃꯅꯨꯡꯗ ꯍꯦꯛꯇ ꯑꯗꯨꯝ ꯊꯣꯛꯂꯛꯄ ꯠꯇꯅ ꯑꯗꯒꯤꯗꯤ ꯑꯩꯈꯣꯏꯅ ꯍꯪꯅꯤꯡꯕ ꯈꯪꯅꯤꯡꯕ ꯑꯗꯨ ꯂꯥꯏꯔꯤꯛꯀꯤ ꯑꯣꯏꯔꯣ ꯑꯗꯒꯤꯗꯤ ꯑꯅꯥ ꯑꯌꯦꯛꯀꯤ ꯑꯣꯏꯔꯣ ꯑꯗꯒꯤꯗꯤ ꯆꯥꯕ ꯊꯛꯄꯒꯤ ꯑꯣꯏꯔꯣ ꯑꯗꯩꯗꯤ ꯍ ꯆꯥꯡꯁꯤ ꯀꯃꯥꯏꯅ ꯊꯣꯡꯒꯅꯤ ꯐꯥꯎꯗ ꯑꯩꯈꯣꯏꯗꯤ ꯍꯧꯖꯤꯛꯁꯤꯗꯒꯤ ꯏꯟꯇꯔꯅꯦꯠꯁꯤꯗꯒꯤ ꯍꯪꯗꯅ ꯈꯣꯠꯇꯅ ꯇꯧꯔꯒ ꯃꯇꯦꯡ ꯂꯧꯕ ꯌꯥꯔꯤꯅꯤ ꯀꯌꯥꯃꯨꯛ ꯑꯩꯈꯣꯏꯗ ꯅꯣꯡꯃꯒꯤ ꯑꯣꯏꯕ ꯄꯣꯠꯇ ꯐꯥꯎꯗ ꯃꯣꯏꯅ ꯃꯇꯦꯡ ꯄꯥꯡꯂꯛꯂꯕꯅꯤ ꯑꯗꯒꯤꯗꯤ ꯈꯨꯗꯛꯇ ꯍꯧꯖꯤꯛꯀꯤ ꯃꯇꯝꯁꯤꯗ ꯊꯥꯏꯅꯗꯤ ꯌꯥꯝꯅ ꯀꯨꯏꯅ ꯀꯨꯏꯅ ꯇꯧꯔꯝꯕ ꯔꯤꯆꯥꯔꯖ ꯀꯥꯞꯄ ꯑꯣꯏꯔꯣ ꯑꯗꯒꯤꯗꯤ ꯂꯝ ꯑꯃ ꯂꯝ ꯑꯇꯣꯞꯄꯗ ꯆꯠꯅꯕꯒꯤꯗꯃꯛꯇ ꯀꯛꯄ ꯈꯣꯠꯄ ꯑꯗꯒꯤꯗꯤ ꯇꯤꯀꯦꯠ ꯀꯛꯄ ꯈꯣꯠꯄ ꯃꯇꯝ ꯑꯃꯗꯗꯤ ꯅꯣꯡꯃꯗ ꯂꯣꯏꯁꯤꯟꯕ ꯌꯥꯗꯕ ꯊꯕꯛꯇꯣ ꯍꯧꯖꯤꯛꯇꯤ ꯃꯇꯝ ꯈꯖꯤꯛ ꯈꯛꯇꯗ ꯍꯥꯏꯗꯤ ꯉꯥꯏꯍꯥꯛꯇꯪ ꯇꯧꯕꯗ ꯑꯩꯈꯣꯏ ꯑꯗꯨꯝ ꯇꯧꯕ ꯌꯥꯔꯤꯅꯤ ꯄꯩꯁꯥ ꯊꯤꯗꯣꯛ ꯊꯤꯖꯤꯟ ꯑꯣꯏꯔꯣ ꯄꯩꯁꯥ ꯊꯥꯏꯅ ꯑꯩꯈꯣꯏꯅ ꯄꯩꯁꯥ ꯀꯥꯞꯄꯒꯤ ꯀꯌꯥꯗ ꯋꯥꯅ ꯑꯩꯈꯣꯏꯅ ꯍꯥꯏꯕꯗꯤ ꯁꯤ ꯃꯌꯥꯝꯁꯤ ꯊꯣꯛꯇ꯭ꯔꯤꯉꯩꯗ ꯑꯩꯈꯣꯏꯗ ꯀꯌꯥꯝ ꯋꯥꯅ ꯇꯧꯔꯝꯕꯗꯨ ꯁꯨꯝ ꯁꯨꯝ ꯅꯤꯡꯁꯤꯡꯉꯨꯔꯒꯗꯤ ꯅꯣꯡꯖꯨ ꯅꯨꯡꯁꯤꯗ
ꯃꯥꯅꯦ ꯃꯥꯅꯦ ꯍꯧꯖꯤꯛ ꯌꯦꯡꯉꯨꯅꯦ ꯑ ꯄꯩꯁꯥ ꯑꯃ ꯀꯩ ꯑꯃ ꯗꯨꯀꯥꯟꯗ ꯀꯩꯗ ꯄꯩꯁꯥꯗꯣ ꯋꯥꯠꯂꯦ ꯈꯣꯠꯂꯦ ꯍꯥꯏꯕꯗ ꯈꯨꯗꯛꯇ ꯑꯦ ꯁꯤꯃ ꯊꯥꯔꯛꯎ ꯀꯩ ꯑꯃ ꯊꯥꯔꯛꯎ ꯄꯩꯁꯥꯗꯣ ꯊꯥꯔꯛꯎ ꯈꯣꯠꯂꯨ ꯍꯥꯏꯕꯗ ꯑꯗꯨꯝ ꯌꯥꯔꯦꯗꯅ ꯍꯧꯖꯤꯛꯀꯥꯟꯗꯤ ꯈꯨꯗ ꯈꯨꯗꯛꯀꯤ ꯊꯕꯛꯁꯨ ꯀꯌꯥꯅ ꯅꯨꯡꯉꯥꯏꯈ꯭ꯔꯕꯅ ꯌꯦꯡꯉꯨꯅꯦ ꯑꯗꯨꯒ ꯍꯟꯗꯛ ꯑꯩ ꯖꯤꯝ ꯆꯠꯂꯤꯗꯅ ꯑꯗꯨꯒꯤꯗꯨꯗ ꯑꯩꯁꯦ ꯇ꯭ꯔꯦꯅꯔ ꯌꯥꯎꯗ꯭ꯔꯁꯨ ꯑꯩꯒꯤꯗꯤ ꯏꯟꯇꯔꯅꯦꯠꯇ ꯀꯩꯀꯩꯗꯒꯤ ꯍꯪꯉꯒ ꯈꯣꯠꯂꯒ ꯑꯩꯒꯤ ꯗꯥꯏꯠ ꯀꯩꯀꯩ ꯆꯥꯕ ꯌꯥꯏ ꯈꯣꯠꯄ ꯌꯥꯏꯁꯨ ꯏꯟꯇꯔꯅꯦꯠꯇꯒꯤ ꯍꯪꯉꯒ ꯉꯥꯛꯇ ꯇꯧꯔꯤꯅꯦ ꯑꯗꯒꯤꯗꯤ ꯖꯤꯝꯗ ꯀꯔꯤ ꯀꯔꯤ ꯁꯥꯟꯅꯅꯤ ꯈꯣꯠꯅꯤ ꯍꯥꯏꯕꯁ ꯏꯟꯇꯔꯅꯦꯠꯇꯒꯤ ꯉꯥꯛꯇ ꯌꯦꯡꯉꯤ ꯑꯗꯣ ꯀꯌꯥꯗ ꯀꯥꯟꯅꯈ꯭ꯔꯕꯅꯣ ꯌꯧꯒꯅꯤꯁꯦ
ꯃꯥꯅꯤ ꯃꯥꯅꯤ ꯌꯦꯡꯉꯣ ꯅꯪꯅ ꯑꯗꯨ ꯆꯠꯄꯗ ꯍꯥꯏꯕꯗꯤ ꯇ꯭ꯔꯦꯅꯔ ꯑꯃ ꯅꯦꯛꯄꯗ ꯄꯩꯁꯥ ꯃꯌꯥꯝ ꯆꯪꯗꯣꯏꯅꯦ ꯑꯗꯨ ꯅꯪꯉꯣꯟꯗꯁꯨ ꯇꯦꯛ ꯇꯦꯛ ꯍꯥꯏꯕꯗꯤ ꯅꯪ ꯍ ꯛꯇꯃꯛ ꯁꯥꯟꯅꯕꯔꯣꯝꯗ ꯆꯪꯕꯁꯨ ꯅꯠꯇꯦ ꯅꯪ ꯅꯁꯥꯒꯦ ꯍꯥꯏꯕꯗꯤ ꯅꯁꯥ ꯐꯅꯕ ꯅꯪꯒꯤ ꯑꯣꯏꯕ ꯃꯇꯝꯗ ꯇꯧꯖꯕꯅꯤꯅ ꯀꯅꯥꯝꯗꯒꯤ ꯃꯇꯦꯡ ꯌꯥꯎꯗꯕꯤꯗ ꯍꯥꯏꯕꯗꯤ ꯅꯪꯒꯤ ꯍꯥꯏꯗꯤ ꯅꯪꯉꯣꯟꯗ ꯃꯇꯦꯡ ꯄꯤꯕ ꯌꯥꯕ ꯑꯃ ꯍꯥꯏꯗꯤ ꯃꯥꯅ ꯑꯣꯏꯔꯤꯅꯤꯗꯅ ꯑꯗꯨꯗꯒꯤ ꯅꯪꯅ ꯑꯗꯨꯗꯒꯤ ꯌꯦꯡꯗꯅ ꯈꯣꯠꯇꯅ ꯇꯧꯔꯤꯗꯣ ꯅꯪꯉꯣꯟꯗꯁꯨ ꯍꯦꯟꯅ ꯍꯥꯏꯕꯗꯤ ꯃꯇꯝꯁꯨ ꯃꯥꯡꯗꯕ ꯑꯗꯨꯒ ꯅꯪꯉꯣꯟꯗꯁꯨ ꯁꯦꯜ ꯊꯨꯝꯒꯤ ꯃꯇꯦꯡ ꯍꯥꯏꯗꯤ ꯁꯦꯜ ꯊꯨꯝꯗꯨ ꯍꯥꯏꯗꯤ ꯀꯥꯏꯗ꯭ꯔꯦꯗꯅ ꯅꯪꯒꯤ ꯑꯗꯨꯝ ꯇꯤꯡꯗ꯭ꯔꯦꯗꯅ ꯑꯗꯨꯗꯒꯤ ꯅꯪ ꯀꯌꯥ ꯅꯨꯡꯉꯥꯏꯅ ꯍꯥꯏꯗꯤ ꯗꯥꯏꯠ ꯀꯩꯀꯥꯗꯨꯁꯨ ꯃꯣꯏꯅ ꯑꯗꯨꯝ ꯍꯥꯏꯔꯛꯑꯕꯅꯤꯅ ꯅꯪꯉꯣꯟꯗꯁꯨ ꯀꯣꯝꯖꯔꯝꯃꯅꯤ ꯇꯧꯔꯤꯗꯣ ꯌꯥꯝ ꯐꯩ ꯅꯪꯅ ꯑꯗꯨꯒꯤ ꯋꯥꯈꯜ ꯍꯥꯏꯕꯗꯤ ꯑꯗꯨꯗ ꯇꯍꯧꯔꯤꯗꯨꯣ ꯍꯪꯗꯅ ꯈꯣꯠꯇꯅ ꯇꯧꯔꯤꯗꯣ
ꯦ ꯑꯗꯨꯒ ꯀ ꯑꯩꯈꯣꯏ ꯏꯌꯥꯝꯕ ꯏꯌꯥꯝꯕ ꯑꯃ ꯂꯩꯌꯦꯕꯀꯣ ꯑꯗꯣ ꯃꯥꯁꯦ ꯀꯩꯅꯣ ꯇꯧꯋꯦꯕ ꯕꯤꯖꯤꯅꯦꯁ ꯀꯩ ꯀꯔꯥꯒꯤ ꯀꯣꯑꯣꯄꯔꯦꯠ ꯇ ꯀꯣꯑꯣꯄꯔꯦꯠꯇ ꯌꯥꯎꯋꯦꯕꯀꯣ ꯃꯥꯁꯦ ꯑꯗꯣ ꯃꯥꯅ ꯀꯩꯅꯣ ꯇꯧꯔꯤꯗꯣ ꯀꯣꯔꯄꯔꯦꯠꯇ ꯌꯥꯎꯔꯤꯗꯣ ꯑꯣꯟꯂꯥꯏꯟꯗꯅꯦꯕ ꯇꯧꯔꯤꯗꯣ ꯑꯗꯣ ꯌꯦꯡꯉꯣꯅꯦ ꯊꯥꯗ ꯂꯨꯄꯥ ꯂꯤꯁꯤꯡ ꯀꯨꯟ ꯀꯨꯟꯊ꯭ꯔꯥꯃꯨꯛꯇꯤ ꯑꯗꯨꯝ ꯐꯪꯉꯤꯅꯦ ꯑꯗꯨꯁꯨ ꯃꯥ ꯃꯁꯥꯃꯛꯇꯣ ꯃꯐꯝꯗꯨꯗ ꯆꯠꯇꯕꯤꯗ ꯑꯗꯨꯝ ꯁꯤꯗꯒꯤ ꯌꯨꯝꯗꯒꯤ ꯔꯛ ꯐ꯭ꯔꯣꯝ ꯍꯣꯝ ꯇꯧ ꯇꯧꯔꯒ ꯑꯗꯨꯝ ꯌꯥꯔꯤꯅꯤ
ꯃꯥꯅꯦ ꯃꯥꯅꯦ ꯍꯧꯖꯤꯛꯇꯤ ꯃꯈꯜ ꯃꯈꯜꯒꯤ ꯃꯐꯝꯗꯨꯗꯒꯤ ꯍꯦꯛ ꯃꯐꯝꯗꯨꯗ ꯆꯠꯂꯒ ꯇꯧꯗ꯭ꯔꯃꯛꯁꯨ ꯌꯨꯝꯗꯒꯤ ꯀꯩꯗꯒꯤ ꯇꯧꯕ ꯌꯥꯕ ꯊꯕꯛ ꯃꯌꯥꯝ ꯂꯩꯕꯁꯤꯅꯁꯨ ꯂꯝ ꯂꯥꯞꯅ ꯍꯥꯏꯗꯤ ꯏꯃꯨꯡ ꯃꯅꯨꯡꯗꯒꯤ ꯂꯥꯞꯅ ꯂꯩꯅꯔꯒ ꯇꯧꯗꯧꯕ ꯃꯍꯨꯠ ꯌꯨꯝꯗ ꯏꯃꯨꯡ ꯃꯅꯨꯡꯒꯁꯨ ꯄꯨꯜꯂꯒ ꯂꯩꯕ ꯏꯆꯥ ꯑꯗꯩꯗꯤ ꯏꯆꯦ ꯏꯃꯥ ꯏꯄꯥ ꯃꯌꯥꯝꯒꯁꯨ ꯄꯨꯟꯅ ꯂꯩꯃꯤꯟꯅꯔꯑꯒ ꯑꯗꯨꯝ ꯑꯩꯒꯤ ꯑꯣꯏꯕ ꯃꯇꯝ ꯈꯔ ꯈꯥꯏꯗꯣꯛꯑꯒ ꯌꯨꯝꯗꯒꯤ ꯊꯕꯛ ꯇꯧꯕꯒꯤ ꯈꯨꯗꯣꯡꯆꯥꯥꯕ ꯐꯪꯂꯛꯂꯤꯕꯁꯤꯁꯨ ꯏꯟꯇꯔꯅꯦꯠꯇꯒꯤꯅꯤ ꯑꯗꯨꯕꯨ ꯏꯟꯇꯔꯅꯦꯠꯁꯤ ꯑꯩꯈ ꯑꯩꯈꯣꯏꯅ ꯍꯥꯏꯕ ꯋꯥꯅꯤ ꯍꯣꯏ ꯑꯩꯈꯣꯏꯗ ꯀꯥꯟꯅꯕꯕꯨꯗꯤ ꯃꯌꯥꯝ ꯄꯤꯌꯦꯕꯨ ꯑꯁꯤꯗꯁꯨ ꯍꯥꯏꯕꯗꯤ ꯑꯔꯥꯟꯕ ꯄꯥꯎ ꯑꯗꯒꯤꯗꯤ ꯑꯁꯣꯏꯕ ꯄꯥꯎ ꯌꯥꯎꯗꯕꯁꯨ ꯅꯠꯇꯦ ꯁꯤꯗ ꯑꯩꯈꯣꯏꯅ ꯑꯩꯈꯣꯏ ꯃꯤ ꯑꯩꯈꯣꯏꯅ ꯍꯥꯏꯕꯗꯤ ꯑꯆꯨꯝꯕ ꯑꯔꯥꯟꯕ ꯈꯪꯍꯧꯗꯅ ꯈꯟꯊꯗꯅ ꯍꯥꯏꯕꯗꯤ ꯑꯔꯥꯟꯕꯗꯨꯁꯨ ꯑꯗꯨꯝ ꯑꯆꯨꯝꯕꯅꯤ ꯍꯥꯏꯗꯅ ꯑꯗꯨꯒꯤ ꯃꯇꯨꯡ ꯏꯜꯂꯨꯔꯕꯗꯤ ꯑꯩꯈꯣꯏꯗꯁꯨ ꯃꯥꯡꯖꯗꯣꯏꯅꯤꯗꯣ ꯑꯗꯨꯗꯨꯅꯅꯦ ꯃꯁꯤꯗꯤ ꯃꯤ ꯃꯤꯒꯤ ꯃꯈꯨꯠꯇꯁꯨ ꯂꯩꯔꯦ ꯍꯥꯏꯗꯨꯣꯏꯅꯤꯗ ꯐꯍꯟꯒꯦ ꯐꯍꯜꯂꯣꯏ ꯍꯥꯏꯕꯁꯤꯗꯤ
ꯃꯥꯅꯦ ꯃꯥꯅꯦ ꯑꯗꯣ ꯌꯦꯡꯉꯨꯅꯦ ꯍꯧꯖꯤꯛꯀꯥꯟꯁꯦ ꯀꯩꯅꯣ ꯀꯩꯅꯣꯝꯃ ꯐꯤꯂꯝ ꯑꯃ ꯀꯩ ꯑꯃ ꯌꯦꯡꯒꯦ ꯍꯥꯏꯕꯗꯁꯨ ꯑꯗꯣ ꯌꯨꯝꯗꯒꯤ ꯑꯗꯨꯝ ꯌꯦꯡꯕ ꯌꯥꯔꯗ꯭ꯔꯥ ꯍꯧꯖꯤꯛꯀꯥꯟꯗꯤ ꯇꯧꯔꯁꯨ ꯑꯗꯣ ꯊꯥꯏꯅꯒꯤ ꯃꯇꯝꯗꯗꯤ ꯐꯤꯂꯝ ꯑꯃ ꯌꯦꯡꯒꯦ ꯍꯥꯏꯔꯁꯨ ꯕꯣꯔꯠꯇ ꯀꯥꯞꯄ ꯈꯣꯠꯄꯒꯤꯗ ꯌꯥꯝ ꯋꯥꯅ ꯆꯠꯂꯤꯅꯦ ꯑꯗꯣ ꯍꯧꯖꯤꯛꯀꯥꯟꯗꯤ ꯌꯨꯝꯗ ꯀꯩꯗ ꯑꯦ ꯁꯤꯃ ꯌꯦꯡꯁꯤ ꯈꯣꯠꯁꯤ ꯍꯥꯏꯕꯗꯨ ꯀꯥꯟꯗ ꯑꯗꯨꯝ ꯌꯥꯔꯗ꯭ꯔꯥ ꯅꯨꯡꯉꯥꯏꯔꯗ꯭ꯔꯥ ꯁꯤꯒꯨꯝꯕꯁꯦ
ꯃꯥꯅꯤ ꯃꯥꯅꯤ ꯍꯥꯏꯕꯗꯤ ꯑꯩꯈꯣꯏꯅ ꯍꯣꯏ ꯍꯣꯜꯗ ꯀꯩꯗ ꯌꯦꯡꯕꯒꯤ ꯃꯍꯥꯎꯁꯨ ꯃꯈꯜ ꯑꯃꯅꯤ ꯑꯗꯨꯕꯨ ꯉꯥꯏꯍꯥꯛꯇꯪꯒꯤ ꯌꯨꯝꯗ ꯀꯩꯗ ꯂꯩꯕ ꯃꯇꯝꯗ ꯌꯦꯡꯅꯤꯡꯉꯛꯄ ꯃꯇꯝꯗ ꯌꯦꯡꯕ ꯐꯪꯉꯛꯄ ꯑꯗꯒꯤꯗꯤ ꯌꯦꯡꯅꯤꯡꯉꯤꯕ ꯎ ꯐꯤꯂꯝ ꯑꯗꯒꯤꯗꯤ ꯁꯤꯅꯦꯃꯥ ꯑꯗꯨ ꯍꯦꯛꯇ ꯈꯨꯗꯛꯇ ꯑꯗꯨꯝ ꯌꯦꯡꯕ ꯐꯪꯕꯒꯤ ꯈꯨꯗꯣꯡꯆꯥꯥꯕ ꯐꯪꯕꯁꯤꯁꯨ ꯇꯁꯦꯡꯅ ꯏꯟꯇꯔꯅꯦꯠꯀꯤ ꯏꯟꯇꯔꯅꯦꯠ ꯂꯥꯛꯄꯗꯒꯤ ꯑꯩꯈꯣꯏꯁꯦ ꯍꯦꯟꯅꯁꯨ ꯅꯨꯡꯕꯨꯗꯤ ꯅꯨꯡꯉꯥꯏꯔꯕꯅꯤꯗ ꯑꯗꯨꯅꯤ ꯄꯣꯠ ꯑꯃ ꯂꯩꯔꯕꯗꯤ ꯀꯥꯟꯅꯕꯁꯨ ꯂꯩ ꯀꯥꯟꯅꯗꯕꯁꯨ ꯂꯩ ꯍꯥꯏꯕ ꯑꯗꯨꯅꯤ ꯀꯥꯟꯅꯗꯕꯒꯤ ꯍꯥꯏꯔꯗꯤ ꯀꯥꯟꯅꯗꯕꯁꯨ ꯍꯣꯏ ꯃꯌꯥꯝꯕꯨꯗꯤ ꯂꯩꯀꯣ ꯃꯁꯤꯗ ꯑꯩꯈꯣꯏꯅ ꯏꯟꯇꯔꯅꯦꯠ ꯊꯣꯛꯂꯛꯄꯗꯒꯤ ꯑꯩꯈꯣꯏꯒꯤ ꯏꯟꯇꯔꯅꯦꯠ ꯁꯤꯖꯤꯟꯅꯕꯁꯤꯗ ꯍꯦꯟꯅ ꯂꯨꯞꯁꯜꯂꯛꯄ ꯃꯄꯥꯟꯗ ꯊꯣꯛꯄ ꯈꯣꯠꯄ ꯑꯗꯒꯤꯗꯤ ꯃꯄꯥꯟꯗ ꯇꯧꯔꯤꯕ ꯑꯗꯒꯤꯗꯤ ꯁꯃꯥꯖꯀꯤ ꯀꯩꯒꯤ ꯁꯤ ꯃꯌꯥꯝꯗꯒꯤꯩ ꯅꯥꯊꯩꯔꯛꯄ ꯍꯣꯏ ꯁꯥꯟꯅꯕ ꯈꯣꯠꯄ ꯂꯝꯗ ꯂꯩꯈꯤꯕ ꯃꯤꯈꯩꯅꯕꯨꯗꯤ ꯁꯥꯟꯅꯖꯔꯦ ꯑꯗꯨꯕꯨ ꯅꯣꯡꯃ ꯅꯣꯡꯃꯒꯤ ꯁꯨꯝ ꯅꯨꯃꯤꯠ ꯈꯨꯗꯤꯡꯒꯤ ꯇꯧꯕ ꯊꯕꯛꯁꯤꯡꯁꯤꯗꯒꯤ ꯍꯦꯟꯒꯠꯂꯒ ꯏꯟꯇꯔꯅꯦꯠꯀꯤ ꯃꯇꯝꯁꯤ ꯏꯟꯇꯔꯅꯦꯠ ꯁꯤꯟꯅꯕꯒꯤ ꯃꯇꯝꯁꯤꯅ ꯍꯦꯟꯒꯠꯂꯛꯄ ꯑꯁꯤꯁꯤꯗꯁꯨ ꯁꯤꯁꯤꯅ ꯑꯩꯈꯣꯏꯒꯤ ꯍꯛꯆꯥꯡꯒꯤ ꯀꯩꯒꯤꯗꯁꯨ ꯃꯌꯥꯝꯗꯤ ꯁꯣꯛꯂꯛꯂꯤꯕꯅꯤ ꯃꯄꯥꯟꯗ ꯀꯩꯗ ꯊꯥꯏꯅꯗꯤ ꯑꯉꯥꯡ ꯑꯣꯏꯔꯤꯉꯩ ꯃꯇꯝꯗ ꯁꯥꯟꯅꯔꯝꯕꯗꯣ ꯍꯧꯖꯤꯛꯇꯤ ꯍꯧꯖꯤꯛꯇꯤ ꯑꯉꯥꯡꯁꯤꯡ ꯑꯗꯒꯤꯗꯤ ꯑꯩꯈꯣꯏꯁꯨ ꯃꯉꯥꯏ ꯑꯗꯨꯝ ꯍꯦꯟꯅ ꯏꯟꯇꯔꯅꯦꯠꯄꯨ ꯁꯤꯟꯅꯅꯤꯡꯉꯒ ꯂꯩ ꯃꯄꯥꯟꯗ ꯀꯩꯗ ꯊꯣꯛꯇꯅ ꯍꯛꯆꯥꯡ ꯁꯥꯖꯦꯜ ꯇꯧꯗꯅ ꯁꯤꯒꯤ ꯄꯣꯠꯁꯤꯅ ꯍꯟꯊꯔꯛꯄ ꯁꯤꯒꯤ ꯃꯃꯤꯁꯤꯅ ꯁꯤꯒꯤ ꯃꯃꯤ ꯑꯃ ꯂꯥꯛꯄꯁꯤ ꯌꯥꯝꯅꯁꯨ ꯅꯨꯡꯉꯥꯏꯇꯦ ꯌꯥꯝꯅꯁꯨ ꯇꯧꯍꯟꯅꯤꯡꯗꯦ ꯍꯣꯏ ꯑꯩꯈꯣꯏꯒꯤ ꯀꯥꯟꯅꯒꯗꯕ ꯑꯩꯈꯣꯏꯒꯤ ꯇꯧꯗꯕ ꯌꯥꯗꯕ ꯃꯇꯝ ꯂꯥꯏꯔꯤꯛ ꯀ ꯑꯣꯏꯔꯣ ꯑꯗꯒꯤꯗꯤ ꯑꯩꯈꯣꯏꯒꯤ ꯍꯥꯏꯕꯗꯤ ꯗꯔꯀꯥꯔ ꯑꯣꯏꯕꯗ ꯁꯤꯖꯤꯟꯅꯕꯤꯕ ꯑꯗꯨꯗꯨꯒ ꯍꯥꯟꯅꯗꯒꯤ ꯂꯩꯔꯛꯑꯕ ꯃꯇꯝ ꯍꯥꯏꯕꯗꯤ ꯃꯄꯥꯟ ꯊꯣꯛꯇꯅ ꯈꯣꯠꯇꯅ ꯃꯤ ꯇꯤꯟꯅꯕ ꯎꯅꯕ ꯁꯤꯒꯤꯁꯤꯗꯁꯨ ꯀꯥꯏꯗꯅꯕꯤꯗ ꯑꯩꯈꯣꯏꯅꯁꯨ ꯁꯤꯁꯦ ꯍꯥꯏꯕꯗꯤ ꯆꯥꯡ ꯃꯥꯟꯅꯅ ꯆꯠꯄ ꯉꯝꯃꯒꯗꯤ ꯍꯦꯟꯅꯁꯨ ꯐꯒꯗꯕꯅꯤ ꯄꯣꯠꯁꯤꯒꯤ ꯃꯃꯜꯁꯤ ꯍꯦꯟꯅꯁꯨ ꯍꯦꯟꯒꯠꯀꯗꯕꯅꯤ ꯍꯧꯖꯤꯛꯇꯤ ꯑꯩꯈꯣꯏꯁꯤ ꯁꯤꯗ ꯍꯦꯟꯅ ꯂꯨꯞꯁꯟꯕ ꯍꯦꯟꯅ ꯁꯤꯗ ꯀꯔꯤ ꯍꯥꯏꯅꯤ ꯁꯤꯒꯤ ꯃꯥꯏ ꯀꯩꯗ ꯑꯗꯨꯝ ꯃꯄꯥꯟ ꯀꯩꯒꯤ ꯃꯤ ꯎꯅꯕ ꯇꯤꯟꯅꯕ ꯑꯁꯤꯗꯒꯤ ꯅꯥꯊꯩꯔꯛꯄꯁꯤ ꯁꯤꯒꯤ ꯃꯃꯤꯡꯁꯤꯁꯨ ꯌꯥꯝꯅ ꯅꯨꯡꯉꯥꯏꯇ꯭ꯔꯤꯁꯦ
ꯃꯥꯅꯤ ꯃꯥꯅꯦ ꯑꯗꯨꯒ ꯍꯧꯖꯤꯛꯀꯥꯟꯗꯤ ꯑꯗꯨ ꯑꯣꯏꯔꯁꯨ ꯑꯣꯟꯂꯥꯏꯟ ꯎ ꯀꯩꯅꯣꯗ ꯏꯟꯇꯔꯅꯦꯠ ꯇꯩꯩꯁꯨ ꯇꯔ ꯁꯣꯄꯤꯡ ꯇꯧꯕ ꯈꯣꯠꯄ ꯄꯥ ꯑ ꯄꯣꯠ ꯆꯩ ꯑꯃ ꯂꯩꯒꯦ ꯈꯣꯠ ꯀꯦ ꯍꯥꯏꯕꯗꯣ ꯑꯗꯨꯗ ꯑꯩꯈꯣꯏꯅ ꯆꯠꯄꯗꯣ ꯑꯗꯨꯗꯨꯗ ꯑꯗꯨꯒꯤ ꯁꯤꯗ ꯐꯥꯎꯕ ꯍꯛꯆꯥꯡ ꯐꯖꯦꯟ ꯑꯣꯏꯖꯔꯤꯅꯦ ꯑꯗꯣ ꯑꯗꯨ ꯐꯥꯎꯕ ꯍꯧꯖꯤꯛꯀꯥꯟꯗꯤ ꯏꯟꯇꯔꯅꯦꯠꯀꯤ ꯖ꯭ꯔꯨꯛ ꯑꯣꯏꯔꯕꯅꯤꯅ ꯁꯤꯃ ꯂꯩꯒꯦ ꯈꯣꯠꯀꯦ ꯍꯥꯏꯔꯒ ꯏꯟꯇꯔꯅꯦꯠꯇ ꯐꯠꯂꯅ ꯇꯧꯕ ꯃꯇꯝꯗ ꯍꯦꯛꯇ ꯌꯨꯝꯗ ꯌꯧꯔꯛꯇꯣꯏꯅꯦ ꯑꯗꯣ ꯁꯤꯁꯤꯅ ꯍꯦꯟꯅ ꯃꯌꯥꯝꯗꯁꯨ ꯇꯟꯕꯒꯤ ꯍꯦꯟꯅ ꯇꯜꯂꯛꯑꯦ ꯑꯗꯨꯗꯨꯅ ꯌꯨꯝꯗ ꯂꯩꯔꯒ ꯊꯕꯛ ꯑꯃ ꯀꯩ ꯑꯃ ꯇꯧꯒꯦ ꯈꯣꯠꯀꯦ ꯍꯥꯏꯕꯗꯁꯨ ꯅꯨꯡꯒꯤ ꯅꯨꯡꯉꯥꯏꯖꯕ ꯑꯗꯨꯕꯨ ꯍꯛꯆꯥꯡꯗꯗꯤ ꯌꯥꯝꯅ ꯁꯣꯛꯂꯛꯄ ꯁꯣꯛꯂꯛꯅꯕ ꯃꯆꯥꯛ ꯑꯃ ꯑꯣꯏꯗꯣꯏꯅꯦ ꯑꯗꯣ ꯑꯗꯨ ꯁꯤꯅꯁꯨ ꯃꯔꯝ ꯑꯣꯏꯔꯒꯅꯤ ꯍꯥꯏꯅ ꯈꯜꯂꯦ ꯍꯧꯖꯤꯛꯀꯥꯟ ꯍꯦꯟꯅ ꯑꯅꯥꯕ ꯑꯗꯩꯗꯤ ꯍꯔꯠꯇ ꯅꯥꯕ ꯈꯣꯠꯄ ꯃꯌꯥꯝ ꯑꯃ ꯃꯈꯜ ꯃꯈꯜ ꯃꯌꯥꯝ ꯑꯃ ꯂꯩꯅꯥ ꯃꯈꯜ ꯃꯈꯜ ꯃꯌꯥꯝ ꯑꯃ ꯊꯣꯛꯂꯛꯏꯁꯦ ꯁꯤꯅꯁꯨꯅꯦ ꯍꯥꯏꯅ ꯈꯜꯂꯦ ꯋꯥꯈꯜꯗꯗꯤ
ꯃꯥꯅꯤ ꯃꯥꯅꯤ ꯃꯥ ꯔꯣꯛ ꯄꯣꯠ ꯑꯃ ꯂꯩꯔꯕꯗꯤ ꯑꯐꯕ ꯂꯩ ꯑꯐꯠꯇꯕ ꯂꯩ ꯍꯥꯏꯗꯨꯅꯤ ꯑꯗꯣ ꯐꯔꯦ ꯃꯔꯨꯞ ꯉꯁꯤꯒꯤꯗꯤ ꯀꯥꯏꯅꯔꯁꯦ ꯑꯩꯁꯨ ꯊꯝꯂꯒꯦ ꯅꯪꯁꯨ ꯅꯪꯒꯤ ꯊꯕꯛꯛꯇꯨ ꯇꯧꯖꯔꯔꯣꯏ
ꯍꯣꯏ ꯍꯣꯏ ꯄꯥꯏꯅꯔꯁꯤꯀꯣ ꯉꯁꯤꯗꯤ
ꯎꯝ